ꯇꯕ ꯌꯥꯕ ꯄꯥꯎꯒꯦ ꯉꯁꯤ ꯑꯥꯏ
ꯇꯧꯑꯣ ꯇꯧꯑꯣ ꯇꯧꯑꯣ ꯍꯥꯎ ꯍꯥꯎ ꯍꯥꯎ
ꯀꯣꯜ ꯇꯧꯕ ꯌꯥꯕ ꯐꯥꯎ ꯇꯥꯎꯒꯦ ꯀꯣ
ꯍꯣꯏ ꯍꯣꯏ ꯇ ꯑꯣ
ꯃꯔꯤꯔꯛꯇꯤ ꯇꯥꯎꯕ ꯌꯥꯅꯦ ꯑꯅꯤꯗꯤ ꯍꯧꯖꯤꯛꯅ ꯂꯣꯏꯈ꯭ꯔꯦ ꯗꯒ ꯔꯨꯝ ꯁꯦꯡꯕ ꯍꯧꯒꯦ ꯍꯩꯍꯥ
ꯇꯥꯕ ꯂꯩꯀꯦ
ꯍꯧꯖꯤꯛꯇꯤ ꯏ ꯆꯣꯝꯅ ꯐꯝꯅ ꯂꯩꯗ
ꯎꯝ ꯑꯃꯦꯠꯇꯦ
ꯃꯣꯏ ꯊꯕꯛ ꯇꯧꯕ ꯂꯩꯑꯦ ꯇꯨꯝꯕ ꯂꯩꯌꯦ
ꯎꯝ
ꯁꯛꯁꯁꯤ ꯔꯣꯍꯤꯗ꯭ꯔꯣ
ꯈꯪꯦ ꯑ ꯅꯧꯧꯕ ꯆ ꯈꯗ
ꯎꯝ
ꯎꯝ
ꯋꯥꯉ
ꯋꯥꯒ ꯋꯥꯏ ꯍꯨꯝ ꯅꯣꯡꯅꯤꯡꯉꯦ
ꯑꯗꯨꯝ ꯇꯧꯔ ꯂꯔꯕ ꯂꯩꯇꯦ ꯑꯈꯣꯏ ꯊꯧꯕꯗꯣ ꯉꯥꯡꯒꯅꯤꯡꯉꯥꯏ ꯂꯩꯇꯕꯗꯨ
ꯎꯝ
ꯇꯥꯟꯕꯅ ꯑꯁ ꯂꯤꯗꯤꯁꯦꯡꯃ ꯇꯧꯔꯝꯒꯟ ꯇꯥꯏ
ꯎꯝ
ꯋꯥ ꯉꯥꯢꯕꯁꯦ ꯄꯦꯂꯛꯈ꯭ꯔ‌ꯦ ꯑꯗꯨꯒ ꯍꯦꯛ ꯐꯪꯗꯕ
ꯎ ꯝ ꯅꯪꯒꯤ ꯌꯥꯔꯗꯤ
ꯄꯦꯟꯗꯕꯅꯤ ꯑꯩ ꯅꯥꯟꯁꯨ ꯇꯧꯕꯥꯍꯧꯔꯣ
ꯍꯣꯏꯍ‌ꯣꯏ ꯇꯧꯔꯗꯕꯅ‌ꯦ
ꯅꯪꯒꯤ ꯃꯅꯤꯄꯨꯔꯤ ꯇ꯭ꯔꯥꯟꯁꯀ꯭ꯔꯤꯞꯁꯟꯒꯤꯗꯣ ꯀꯃꯥꯏꯅ ꯇꯧꯔꯒꯂꯩꯕ꯭ꯔꯥ
ꯅꯪꯗꯨ ꯃꯇꯥꯡ ꯉꯥꯡꯕ ꯍꯥꯏꯒꯤꯔꯣ
ꯅꯠꯇꯦ ꯅꯪꯒꯤ ꯍꯥꯏꯕꯅꯦ
ꯑ ꯑꯗꯨꯝ ꯇꯧꯔꯤꯌꯦ ꯈꯔ ꯈꯔ ꯅꯣꯡꯃ ꯅꯣꯡꯃ ꯑꯃ ꯑꯃ
ꯑꯣ ꯑꯣ ꯀꯦꯃꯣ ꯇꯥꯥꯎꯅꯤ ꯍꯥꯏꯥꯏ ꯗꯏꯔꯤ ꯄ꯭ꯔꯥ
ꯇꯔ ꯅꯤꯄꯥꯟ ꯇꯔ ꯃꯥꯄꯅꯤꯄꯥꯟ ꯃꯥꯄ
ꯑꯁ ꯋꯥꯠ ꯂꯩꯍꯦ ꯑꯗꯨꯗꯤ
ꯑꯗꯨꯅꯦ
ꯏꯁꯄꯤꯛꯀꯤꯡꯒ ꯇꯧꯔꯝꯗꯥꯃꯦ ꯏꯁꯤꯒꯤ ꯋꯥꯁꯦ ꯍꯥꯏꯒꯅꯨ ꯍꯥꯏ ꯈꯪꯗ꯭ꯔꯦꯗꯥ ꯑꯣ ꯑꯩꯒꯤꯁ
ꯑ
ꯂꯥꯏ ꯇꯕꯅꯤ ꯂꯥꯏ ꯆꯄ ꯇꯞ ꯁꯔꯥ ꯄ꯭ꯔꯣ ꯍꯥꯏ ꯑꯖꯕ ꯃꯇꯝꯥꯕꯅꯤ
ꯎꯝ
ꯀ ꯅꯣꯏꯗꯤ ꯗ꯭ꯌꯨꯇꯤ ꯆꯠꯂꯔꯣꯏꯀꯣ ꯑꯦꯛꯖꯥꯝ ꯊꯥꯔꯅꯤꯀꯣ
ꯎ ꯐꯅꯤ
ꯊꯥꯡꯀꯣ ꯁꯥꯕ ꯀꯥꯟꯁꯤꯗ
ꯑꯦꯖ ꯇꯜꯂꯦꯕ ꯅꯨꯡꯁꯥ ꯁꯥꯕꯁꯦ ꯌꯥꯝ ꯇꯟꯂꯦꯕ ꯃꯈꯥꯁꯨ ꯆꯠꯅꯤꯡꯗ꯭ꯔꯔꯤꯕꯣ ꯍꯧꯖꯤꯛꯀꯥꯟꯁꯦ ꯆꯠꯇ꯭ꯔꯤꯕ ꯆꯠꯂꯗꯝꯕꯅꯦ ꯈꯜꯂꯦꯔꯕ
ꯇ ꯇꯥꯟ ꯅ ꯁꯒꯣ ꯁꯥꯁꯦ
ꯎꯅꯤ ꯈꯔꯖꯥꯅꯤ ꯁꯨꯝ ꯍꯦꯟꯅ ꯁꯥꯏ ꯑꯗꯨꯝ ꯁꯧ ꯇꯨꯝꯃꯤꯁꯨ ꯂꯥꯛꯑꯣ ꯍꯥꯏꯕ ꯌꯥꯗ꯭ꯔꯦ
ꯎꯝ
ꯎꯝ ꯀꯣꯃꯥꯏ ꯊ ꯃꯝꯅꯤ ꯅꯤꯡ ꯃꯅꯤꯅ
ꯃꯥꯅꯤ ꯄꯥ ꯂꯑꯅꯤꯅ
ꯎꯝ
ꯑꯣ ꯍꯕꯅꯤ ꯌꯥꯗꯦ
ꯃꯨ ꯄꯥꯅ ꯣꯂꯥꯏ ꯀꯔꯤꯝꯇꯥ ꯀꯥꯏꯗꯦ
ꯎꯝ
ꯄ꯭ꯌꯥꯡꯀꯥ ꯍꯥꯏꯌꯦ ꯄꯣꯔꯛꯇꯕ꯭ꯔꯣ
ꯐꯨꯔꯦ ꯑꯦ ꯄꯥꯛꯨꯔꯛꯗꯦ ꯇꯅꯤꯅꯦꯁꯤ ꯌꯥꯝꯝꯅ
ꯀ ꯀꯔꯤ ꯄꯨꯔꯛꯄ꯭ꯔꯣ
ꯑꯩꯈꯣꯏꯗꯔꯣ
ꯎꯝ ꯍꯥꯏ
ꯃꯥ ꯄꯨꯔꯛꯄꯅꯤ ꯀꯩꯀꯩꯔꯥ ꯆꯥꯎꯔꯥꯛꯐꯝ ꯀꯩꯅꯣ ꯈꯔ ꯄꯨꯔꯛꯄꯅꯤ ꯄꯨꯊꯣꯛꯇꯦ ꯆꯥꯎꯔꯥꯛꯐꯝꯕꯨꯗꯤ ꯐꯖꯅ ꯎꯏ
ꯄꯤꯗꯦꯗꯣ
ꯏꯗꯤ ꯅꯥꯅ ꯍꯅ ꯆꯥꯎ ꯅꯕ
ꯎꯝ ꯑꯣꯃꯗꯝꯅꯤꯃ
ꯊꯃ ꯃꯥꯡꯉ ꯂꯅꯤ ꯋꯥ
ꯑꯩꯒꯤꯁꯦ ꯑꯉꯥꯡ ꯅꯨꯄꯤꯁꯦ ꯑꯩꯅ ꯁꯤꯡꯖꯨ ꯆꯥꯕꯒꯤ ꯃꯅꯥꯗꯣ ꯐ꯭ꯔꯦꯁ ꯄꯤꯌꯣ ꯍꯥꯏꯔꯒ ꯁꯨꯡ ꯄ ꯄꯤꯔꯛꯇꯕ ꯋꯥꯅꯤꯗ ꯑꯩꯒꯤ ꯏꯅꯥꯎ ꯅꯨꯄꯤ ꯍꯥꯏꯕ ꯇꯥꯔꯦꯃ ꯂꯌꯦꯕ ꯁꯤꯡꯖꯨ ꯌꯣꯟꯕ ꯅꯨꯄꯤ ꯌꯥꯝ ꯍꯥꯎꯋꯦꯕ
ꯎ
ꯑꯗꯨꯒꯤ ꯐꯔ꯭ꯦꯁ ꯗꯣ ꯄꯤꯌꯣ ꯍꯥꯏꯔꯒ ꯃꯥ ꯁꯨꯪꯡꯄꯤ ꯄꯤꯔꯛꯇꯦꯕ ꯑꯩ ꯁꯥꯎꯅꯤꯡꯕ ꯍꯧꯔ ꯇꯅꯤ ꯃꯉꯣꯟꯗ ꯀꯨꯞꯁꯨꯁꯨ ꯁꯦꯝꯍꯟꯒꯦꯅ ꯇꯧꯔꯒ ꯂꯩꯕꯅꯦꯕ ꯐꯣꯟꯁꯨ ꯄꯥꯏꯍꯠꯇꯦ ꯁꯤꯁꯨ
ꯎꯝ
ꯑꯩꯅ ꯀꯨꯞꯁꯨ ꯁꯦꯝꯕꯤꯌꯨ ꯍꯥꯏꯔꯒ ꯃꯥꯗꯣ ꯁꯦꯝꯕꯤꯒꯦꯅ ꯍꯥꯏꯔꯒ
ꯀꯨꯞꯁꯨ ꯈꯔ ꯂꯩꯌꯦꯕꯗꯤ ꯃꯥꯜꯂꯦ ꯀꯝ ꯂꯩꯇ ꯈꯪꯗꯦ ꯍꯩꯁꯨ ꯃꯡꯅ ꯌꯦꯡꯗꯦ ꯏꯃꯃꯟꯕꯩ ꯆꯥꯗꯦ ꯑꯩꯅ ꯈꯤꯇꯪ ꯄ
ꯎꯝ ꯑꯗꯨ ꯎ ꯑꯗꯨ ꯃꯅꯥꯗꯣ ꯌꯥꯝ ꯍꯥꯎꯒꯅꯦꯕ ꯐ꯭ꯔꯦꯁꯇ ꯑꯗꯨꯒꯤ ꯇꯃꯦꯡꯂꯣꯡ ꯁ꯭ꯇꯥꯜꯗ ꯁꯦꯝꯕꯤꯒꯦꯅ ꯍꯜꯂ ꯂꯩꯏꯕꯅꯦꯕ
ꯎꯝ
ꯑꯗꯨꯒꯤ ꯃꯥꯗꯣ ꯃꯥ ꯐꯥꯎ ꯄꯤꯔꯛꯇ꯭ꯔꯦꯕ
ꯅꯍꯥꯟꯗꯤ ꯃꯅꯥꯗꯣ ꯅꯠꯇꯦ ꯈꯟ
ꯑꯗꯨ ꯃꯅꯥꯗꯣ
ꯑꯗꯨ ꯃꯥꯟꯗ꯭ꯔꯣ
ꯎꯝ
ꯐ꯭ꯔꯦꯁꯇ
ꯑ ꯌꯥꯝꯎꯕꯅꯦ ꯐꯔꯦꯁꯇ
ꯀꯥꯡꯁꯣꯏꯁꯨ ꯆꯥꯕ ꯌꯥꯏ ꯍꯥꯏꯌꯦ ꯆꯨꯝꯕ꯭ꯔꯣ
ꯑꯥ ꯆꯕꯅꯤ ꯈꯣꯏꯗꯤ
ꯑꯣ ꯀꯥꯡꯁꯣꯏ ꯆꯥꯏ ꯍꯥꯏꯌꯦ ꯑꯩꯈꯣꯏꯃꯥꯁꯨ ꯊꯥꯏꯅ
ꯃꯍꯤꯈꯣꯏꯁꯨ ꯐꯨꯠꯂꯒ ꯆꯥꯔꯅꯤ ꯌꯥꯝꯅ ꯍꯛꯆꯥꯡ ꯐꯥꯏ ꯍꯥꯏꯕꯅꯦ ꯄꯤꯌꯣꯔ ꯑꯣꯏꯕꯅꯤ ꯅꯤꯅꯀꯣ ꯃꯣꯏꯗꯤ ꯑꯗꯨꯅ ꯑꯩꯈꯣꯏꯗ ꯄꯤꯊꯛ ꯊꯛꯅꯩ ꯅꯍꯥꯟꯗꯤ ꯌꯨꯝ ꯂꯩꯩ ꯃꯇꯝꯗ
ꯑꯦꯁ ꯇꯧꯗꯕ꯭ꯔꯥ ꯈꯥꯗꯕꯔ ꯀꯔꯤꯁꯨ ꯇꯧꯗꯕ꯭ꯔꯥ
ꯀꯔꯤꯁꯨ ꯇꯥꯎꯗꯦ
ꯎꯝ
ꯑꯗꯨꯗ ꯈꯔ ꯈꯣꯍꯤ ꯃꯍꯤꯗꯣ ꯍꯥꯞꯄꯒꯕꯣ
ꯎ
ꯊꯛꯄꯅꯦꯕ
ꯎꯝ
ꯔꯨꯄꯤ ꯌꯣꯍꯔ ꯍꯥꯄꯤ ꯂꯥꯛꯇꯔ ꯍꯥꯏ
ꯑ
ꯃꯤ ꯃꯜꯂꯁꯨ ꯀꯥꯏꯔꯑꯦꯕ
ꯑꯥ
ꯇꯨꯅꯤꯡꯈꯣꯛꯀ ꯑꯗꯨꯒ ꯃꯪꯒꯟ ꯈꯔ ꯄꯤꯌꯣ ꯍꯥꯏꯔꯒ
ꯗꯨꯀꯥꯟ ꯍꯪꯅꯤꯕ ꯅꯣꯠ ꯏꯁ ꯗꯨꯀꯥꯟ ꯅꯠꯇꯕ
ꯎꯝ ꯁꯤꯡꯖꯨ ꯕꯣꯔꯥ ꯄꯨꯔꯤ ꯍꯥꯏ ꯀ ꯌꯣꯅ ꯃ ꯂꯥꯏꯕ
ꯌꯥꯏꯍꯦ ꯇꯥꯡꯕ꯭ꯔꯥ ꯁꯤꯅꯗꯤ
ꯍꯟꯗ꯭ꯔꯦꯠ ꯔꯨꯄꯤꯁ
ꯎꯝ ꯑꯃꯔꯛ ꯑꯃꯔꯛ ꯆꯅꯤꯡ ꯕꯣꯔꯥꯁꯨ ꯂꯩꯕ꯭ꯔꯥ
ꯎꯝ ꯑꯗꯨ ꯃꯣꯏꯒꯤ ꯕꯣꯔꯥꯁꯤ ꯆꯥꯕ ꯐꯪꯗ꯭ꯔꯦ
ꯎꯝ
ꯑꯗ ꯑꯣꯀꯦ ꯇꯥꯎꯒ ꯇ ꯌ ꯍꯥꯏꯔꯌꯦ ꯑꯌꯦ ꯌꯦꯡꯦ ꯃꯥꯒꯤ ꯗꯨꯀꯥꯟ ꯆꯠ ꯊꯥꯎ
ꯃꯥ ꯆ ꯀꯥꯥꯎꯋ ꯑꯣꯏ ꯀꯥꯎꯦ ꯀꯇꯧꯅꯦ
ꯎꯝ
ꯗꯀꯦ ꯑꯩ ꯍꯪꯗ꯭ꯔꯦꯗ ꯂꯥꯏꯌꯕ ꯋꯥꯎ ꯑꯣꯅꯈꯔ꯭ꯦ
ꯑꯩꯁꯨꯄꯅꯅꯨꯡꯉꯥꯏꯔꯗ ꯌꯥꯝ ꯂꯥꯏꯔꯔꯤꯌꯦ ꯌꯥꯝ ꯂꯥꯏꯔꯔꯤ ꯈꯥꯟ ꯑꯦꯕꯤꯖꯕ
ꯑꯁꯑ ꯈꯨꯗꯥꯑ
ꯍꯥꯟꯗ ꯁꯗ ꯍꯥꯏꯔ ꯈꯟ
ꯎꯝ ꯑꯩꯁꯨ ꯍꯜꯂꯛꯑꯗꯤ ꯂꯥꯏꯔꯕꯗꯨ ꯂꯥꯏꯕ ꯊ꯭ꯔꯤ ꯐꯥꯎꯖꯥꯅꯤꯉꯥꯏ ꯂꯩꯗꯕ ꯑꯗꯨ ꯐꯥꯎꯔꯛꯑꯅꯤ
ꯅꯪ ꯍꯥꯟ ꯅꯣꯡꯉꯣꯟꯅ ꯆꯥꯕ ꯆꯥꯗ꯭ꯔꯕꯣ ꯍꯕꯨ ꯃꯥꯔꯀꯦꯠ ꯆꯣꯕꯂꯦꯝ
ꯆꯠꯔꯗ ꯑꯗꯨꯗꯤ ꯄꯩꯁꯥꯁꯨ ꯂꯩꯖꯦ ꯌꯔꯒ ꯄꯩꯁꯥ ꯅꯤꯗꯦ ꯍꯥꯂꯛꯅꯤꯡꯉꯥꯏ ꯍꯛꯇ ꯄꯩꯁꯥ ꯅꯤꯔꯦ ꯂꯩꯉꯦ ꯑꯗꯨꯒ ꯃꯤꯟꯇꯔꯥꯒꯤ ꯀꯦꯁꯇꯣ ꯏꯁꯄꯤꯟ ꯇꯧꯔꯒ ꯑꯗꯨꯗꯒꯤ ꯍꯣꯡ ꯍꯣꯡꯕ ꯂ ꯂꯥꯛꯄ ꯂꯥꯛꯀꯦꯔꯥꯅ ꯏꯁꯄꯤꯟ ꯇꯧꯕ ꯁꯤꯔꯕꯅꯦ
ꯎꯝ
ꯇꯣꯅꯔ ꯕꯥꯏꯌꯑꯣꯇꯦꯛꯀꯤ ꯋꯥꯟ ꯍꯟꯗ꯭ꯔꯦꯠꯀꯤꯗ ꯁꯚꯦꯟꯇꯤ ꯁꯚꯦꯟꯒꯤ ꯐꯥꯡꯉꯒꯦ ꯑꯣꯔꯗꯔ ꯇꯧꯔꯒ
ꯑꯅꯥꯅ ꯌꯥꯝ ꯐꯩꯌꯦ ꯍꯥꯏꯕ ꯁꯚꯦꯟꯇꯤ ꯁꯚꯦꯟ ꯎꯝ ꯇꯣꯅꯔ ꯎꯔꯤꯡꯒꯨꯝꯕ ꯌꯥꯝ ꯐꯌꯦꯅ ꯍꯥꯏꯔꯛꯄ
ꯍꯝ
ꯑꯗꯨꯒꯤ ꯑꯣꯗꯔ ꯇꯧꯒꯦꯅ ꯇꯧꯔꯕ ꯅꯝꯗꯤ ꯅꯝꯊꯤꯌꯦ ꯃꯅꯝ ꯌꯥꯝ ꯑꯩꯥꯏꯗꯣ ꯈꯪꯗꯅꯦ ꯅꯍꯥꯟ ꯐꯣꯛꯁꯇꯦꯜꯒꯤ ꯁꯟꯁꯀ꯭ꯔꯤꯟ ꯑꯗꯨꯝ ꯑꯣꯔꯗꯔ ꯇꯧꯋꯦ ꯑꯗꯨꯁꯨ ꯐꯥꯗꯅꯦꯀꯣ ꯋꯥꯟ ꯍꯟꯗ꯭ꯔꯦꯠ ꯑꯩꯠꯇꯤ ꯁꯦꯚꯦꯟ ꯑꯗꯨꯒꯨꯝꯕ ꯊꯥꯡꯕꯅꯦꯕꯗꯨꯁꯨ ꯇꯒꯤ
ꯎꯝ
ꯅꯪ ꯃꯥ ꯁꯔꯤꯒ ꯈꯪꯗꯦ ꯌꯥꯝ ꯎꯔꯤꯡ ꯊꯣꯛꯄꯒꯨꯝ ꯇꯧꯔꯒ ꯅꯨꯃꯤ ꯊꯃ ꯍꯥꯥꯛꯛꯇ ꯍꯥꯏ ꯑꯥ ꯨꯏ ꯌꯥ ꯆꯖꯤꯐꯥꯎ ꯐꯠ ꯎꯨꯇ꯭ꯔꯥ ꯂꯌꯦꯕ
ꯎꯝ
ꯑꯗꯨꯒꯤ ꯍꯧꯖꯤꯛ ꯑꯩ ꯑꯃ ꯔꯤꯀ꯭ꯋꯤꯜꯒꯤꯗꯣ ꯄꯥꯏꯔ ꯂꯩꯔꯦ
ꯎꯝ
ꯥꯏ ꯉꯇ ꯏꯗ꯭ꯔꯦꯗ
ꯅꯪ ꯃꯌꯥꯝ ꯆꯥꯟꯅꯈ꯭ꯔꯕ ꯃꯥꯜꯂꯤꯅꯦ ꯑꯗꯣ
ꯎꯝ ꯔꯤꯀ꯭ꯋꯜꯗꯔꯤ ꯌꯥꯝ ꯍꯥꯕ ꯃꯥꯂꯦꯗꯨ ꯐꯣꯛꯁꯇꯦꯜ ꯑꯃꯀꯥꯍꯣꯜ ꯀꯥꯟ ꯂꯧꯕꯤ ꯂꯥꯎꯈ꯭ꯔꯦ ꯍ ꯍꯪꯗ꯭ꯔꯦ ꯐ ꯁꯦꯜꯗꯣ ꯀꯔꯤꯝꯃꯥꯏꯅ ꯇꯧꯒꯦ
ꯎꯝ
ꯌꯦꯇꯥꯦ ꯄꯩꯁꯥ ꯌꯥꯝ ꯄꯥꯏꯌꯦꯡ
ꯑꯣ ꯑ ꯄꯅꯤꯡ ꯃꯗ ꯁꯤꯌꯥꯃꯟ
ꯁꯤꯒꯤ ꯄꯩꯁꯥ ꯐꯥꯉꯅꯤ ꯁꯥꯕꯅꯥ ꯑꯗꯨꯒꯤ ꯕꯦꯛ ꯑꯣꯗꯔꯗꯎꯟ
ꯎꯝ
ꯄꯥꯡꯗꯣꯛꯑꯗꯤ ꯃꯥꯥꯟꯗꯤ ꯃꯥꯥꯟꯗꯦ
ꯍꯛꯉꯣ ꯍꯥꯏꯁꯤꯅꯦ ꯑꯩꯗꯤ ꯊꯝꯅꯤꯡꯕꯅ
ꯄꯤ ꯀꯦꯔꯔꯎꯒꯦꯔꯣ ꯐꯥꯡꯉ ꯆꯦ
ꯐꯪꯗꯦꯅ ꯄꯩꯁꯥ ꯁꯥꯡꯉꯁꯨ ꯅꯐꯝꯪ
ꯍꯩ ꯈꯪꯗ꯭ꯔꯦ ꯑꯩꯁꯨ ꯄꯩꯁꯥꯁꯦ
ꯎꯝ
ꯂꯥꯏꯔꯕꯅꯤꯅ
ꯎꯝ ꯔꯦ
ꯍꯟꯗꯗ꯭ꯔꯦ ꯌꯥꯔꯦꯃꯀꯥ
ꯍꯣꯏ ꯍꯣꯏ ꯍꯣꯏ